ꯍꯜꯂꯣ ꯇꯥꯔꯕꯣ꯫
ꯇꯥ ꯇꯥꯔꯦ꯫
ꯎꯝ꯫
ꯎꯝ
ꯅꯦꯠꯋꯥꯛꯛꯁꯦ ꯌꯥꯝ ꯅꯨꯡꯉꯥꯏꯇꯕ
ꯍꯣꯏꯅꯦ ꯑꯩ ꯎꯝ ꯍꯧꯖꯤꯛ ꯔꯨꯝꯗ ꯂꯩꯕꯒꯤ ꯈꯔ ꯅꯨꯡꯉꯥꯏꯇ꯭ꯔꯦꯅꯦ꯫
ꯎꯝ ꯑꯩꯈꯣꯏ ꯑꯗꯗ ꯅꯣꯡ ꯇꯥꯔꯗꯤ ꯅꯦꯠꯋꯥꯔꯛ ꯌꯥꯝ ꯅꯨꯡꯉꯥꯏ-
ꯎꯝ ꯍꯣꯏ ꯅꯪꯒꯤꯁꯨ ꯈꯔ ꯅꯨꯡꯉꯥꯏꯇꯕ ꯃꯥꯜꯂꯦ꯫ ꯎꯝ꯫ ꯀꯩꯗꯧꯔꯤꯅꯣ꯫
ꯀꯏꯝ ꯇꯥꯗꯦ ꯁꯝ ꯐꯃꯝꯃꯤ꯫
ꯎꯝ꯫
ꯅꯪꯗꯤ꯫
ꯑꯩ ꯀꯩꯅꯣ ꯍꯧꯒꯠꯇ꯭ꯔꯤꯅꯦ ꯐꯃꯨꯡꯗ ꯂꯩꯔꯤ꯫
ꯑꯣ꯫
ꯇꯨꯝꯕꯁꯦ ꯇꯥꯏꯃꯤꯡ ꯌꯥꯗ꯭ꯔꯦꯅꯦ ꯍꯟꯗꯛ ꯃꯔꯛꯁꯦ꯫
ꯇꯨꯝꯕ ꯇꯥꯏꯃꯤꯡ ꯀꯥ
ꯍꯣꯡꯈ꯭ꯔꯦ ꯍꯣꯡꯈ꯭ꯔꯦꯕ꯫
ꯎꯝ꯫
ꯋꯥꯜ ꯀꯞ ꯌꯦꯡꯕꯒꯤ ꯉꯟ ꯇꯨꯝꯒꯦꯁꯨ ꯌꯥꯗ꯭ꯔꯦꯅꯦ꯫ ꯇꯥꯏꯃꯤꯡꯗꯣ ꯑꯗꯨꯝ ꯌꯧꯗ꯭ꯔꯗꯤ ꯇꯨꯝꯕ ꯌꯥꯗꯕ꯫
ꯇꯨꯝꯕ ꯇꯥꯏꯃꯤꯡ ꯀꯥꯏꯒꯤꯕꯖꯦ ꯅꯨꯡꯉꯥꯏꯇꯕꯅꯦꯕ꯫
ꯎꯝ ꯑꯁ ꯇꯨꯝꯕꯁꯦ꯫ ꯐꯖꯅ ꯇꯨꯝꯗ꯭ꯔꯗꯤ ꯌꯥꯝ ꯍꯛꯆꯥꯡꯖꯦ ꯑꯗꯨꯝ ꯋꯥꯕ꯫ ꯏꯅꯔꯖꯤ ꯌꯥꯎꯗꯕ꯫ ꯇꯥꯕ꯭ꯔꯣ꯫
ꯑꯥ ꯇꯥꯏꯌꯦ꯫
ꯎꯝ ꯎꯝ ꯇꯨꯡꯉꯥꯟꯅ ꯇꯨꯝꯒꯦꯁꯨ ꯌꯥꯗꯦꯅꯦ ꯍꯧꯖꯤꯛꯇꯤ ꯅꯑꯣꯣꯡꯁꯦ ꯍꯥꯡꯉꯦ ꯌꯥꯔꯗꯤ ꯆꯣꯄ ꯄꯏꯄ ꯌꯥꯏ ꯅ ꯉ ꯁꯨꯄꯔ ꯂꯥꯛ
ꯑꯣ
ꯑꯩꯁꯨ ꯇꯝꯄꯥꯛꯇ ꯀꯨꯝꯒꯦꯅ ꯑꯁꯤꯗ
ꯑꯣ
ꯎꯝ ꯅꯁꯤꯗꯤ ꯈꯔ ꯂꯤꯗꯔꯁꯤꯐ ꯌꯥꯒꯗ꯭ꯔꯅ ꯑꯁꯥ ꯇꯧꯔꯤ
ꯑꯩꯈꯣꯏꯒꯤꯗꯤ ꯅꯣꯡ ꯇꯥꯔꯝꯃꯦ ꯍꯧꯖꯤꯛ ꯑꯃꯨꯛ ꯍꯥꯡꯈ꯭ꯔꯦ ꯃꯉꯤꯗꯔ
ꯎꯝꯍꯝ ꯍꯣꯏꯅꯦ ꯑꯗꯨꯗꯁꯨ ꯋꯦꯗꯔ ꯌꯥꯗ꯭ꯔꯗꯤ ꯁꯤꯗ ꯂꯥꯛꯄ ꯌꯥꯔꯣꯏꯅꯦ ꯑꯗꯨꯒꯤ ꯄꯥꯜꯂꯛꯀꯗꯧꯕꯅꯦ ꯇꯧꯔꯤꯁꯦ ꯍꯧꯖꯤꯛ ꯍꯥꯡꯅꯁꯨ ꯑꯩ ꯁꯤꯗ ꯂꯥꯡꯉꯁꯨ ꯑꯗꯨꯗ ꯌꯥꯗ꯭ꯔꯗꯤ ꯂꯥꯛꯑꯣꯣꯏꯅꯦ ꯄꯥꯏꯒꯗꯧꯕꯅꯦꯕ
ꯍ
ꯉꯔꯥꯡ ꯉꯔꯥꯡꯅ ꯑꯗꯨꯗ ꯋꯦꯗꯔ ꯐꯖꯕ
ꯑꯥ
ꯥꯡ ꯑꯁꯤꯗꯅ ꯌꯥꯗꯕ ꯉꯔꯥꯡꯗꯣ ꯉꯔꯥꯡꯁꯨ ꯐꯅꯨꯡꯁꯤ ꯉꯁꯤꯅ ꯑꯃꯨꯛꯀ ꯁꯤꯗ ꯐꯥꯕ ꯑꯗꯨ ꯇꯥꯏ ꯎꯝ ꯑꯗꯨ ꯑꯣꯏꯗꯧꯕ ꯐꯤꯕꯝ ꯂꯩ ꯑꯗꯨꯕꯨ ꯍꯣꯔꯦꯟ ꯌꯥꯔꯛꯄ ꯌꯥꯏ ꯄꯨꯡ ꯑꯅꯤꯔꯣꯝ ꯗꯅꯦꯕ ꯇꯥꯏꯃꯤꯡꯗꯣ ꯑꯩꯒꯤ
ꯍꯣꯏ
ꯎꯝ ꯎꯝ ꯑꯗꯨꯅꯤ ꯑꯩ ꯑꯗꯨꯗ ꯂꯥꯛꯅꯤꯡꯕꯅ ꯂꯣꯏꯔꯦ ꯁꯤ ꯆꯤꯡꯗ ꯂꯩꯕ ꯅꯨꯡꯉꯥꯏꯇ ꯇꯦꯅ ꯌꯣꯛꯀ ꯃꯩꯒꯁꯨꯦ ꯌꯥꯗ꯭ꯔꯦ ꯑꯁ ꯌꯥꯗꯅꯦ ꯑꯦ ꯅꯍꯥꯟ ꯈꯔ ꯉꯟꯅ ꯇꯨꯝꯒꯦ ꯍꯥꯏꯔꯁꯨ ꯋꯥꯔꯜ ꯀꯞ ꯌꯦꯡꯕꯁꯤꯡꯅ ꯂꯥꯎꯕꯗ ꯇꯨꯝꯕ ꯌꯥꯗꯦꯅꯦ
ꯍꯔꯥꯎꯕ ꯂꯥꯡꯉꯤꯅꯦ
ꯎꯝ ꯉꯗꯤ ꯈ ꯇꯨꯡ ꯇꯥꯔꯦ ꯑꯃꯨ ꯂꯥꯎ ꯁꯨ ꯃꯦ ꯂ ꯕ ꯌꯥꯅꯦ ꯎꯝ ꯀꯩꯗꯧꯅꯣ
ꯑꯃꯨꯛ ꯄꯠ ꯄꯠ ꯇꯠꯊꯔꯦ
ꯍ
ꯑꯣ ꯇꯥ ꯇꯥꯔꯥꯕ
ꯍꯣꯏ ꯇꯥꯔꯦ
ꯑꯣ ꯍꯣꯏ ꯇꯥꯔꯦ ꯇꯥꯔꯦ ꯅꯪ ꯅꯪꯅ ꯉꯥꯡꯕꯗꯣ ꯑꯃꯨꯛ ꯄꯠꯄꯠ ꯇꯠꯂꯨꯕ
ꯑꯣ ꯀꯩꯗꯧꯔꯤꯅꯣ ꯊꯕꯛ ꯇꯧꯕ꯭ꯔ ꯍꯧꯖꯤꯦ
ꯇꯧꯗꯦꯗ ꯁꯨꯝ ꯐꯝꯃꯤ ꯅꯣꯡ ꯇꯥꯕ ꯇꯥꯔꯝꯕꯗꯨꯗ ꯉꯥꯏꯍꯥꯛ ꯂꯩꯔꯕꯗꯤ ꯑꯃꯨꯛ ꯏꯔꯨꯖꯔꯅꯤ ꯑꯣ ꯊꯕꯛ ꯆꯠꯄꯒꯦ
ꯍꯣꯏꯅꯦ ꯇꯥꯏꯃꯤꯡꯗꯣ ꯐꯖꯅ ꯁꯤꯖꯤꯟꯅꯕ ꯍꯥꯏꯕꯗꯨꯅꯤ
ꯍꯣꯏ
ꯃꯇꯝꯗꯣ ꯃꯥꯡꯍꯟꯗꯕꯀꯣ ꯁꯤꯅꯤ ꯑꯩꯁꯨ ꯇꯨꯝ ꯍꯧꯖꯤ ꯇꯁꯦ
ꯎꯝ ꯒ꯭ꯔꯨꯞꯇꯗꯤ ꯋꯥꯏ ꯆꯤꯜꯂꯦꯍꯦ ꯍꯟꯗꯛ ꯉꯇꯦ ꯀꯅꯥ ꯀꯅꯥꯅꯣ ꯈꯪꯗꯦ ꯅ꯭ꯌꯨ ꯀꯃꯔꯁ ꯑ ꯀꯗꯤ ꯃꯣꯏ ꯑꯥ ꯀꯔꯤ ꯍꯥꯏꯁꯤꯔꯥ ꯑꯅꯧꯕ ꯑꯣꯏꯕꯅꯤꯅ ꯒ꯭ꯌꯥꯃꯥꯟꯁꯨ ꯇꯥꯔꯝꯃꯣꯏ
ꯍ
ꯋꯥꯆꯞ ꯒ꯭ꯔꯨꯞꯇ ꯍꯩꯅꯕꯤꯗꯣ ꯑꯗꯨꯝ ꯇꯧꯔ ꯂꯩꯔꯦ ꯎ
ꯑꯗꯒꯤ ꯑꯩꯈꯣꯏꯅ ꯑꯃꯨꯛ ꯄꯥꯕ ꯊꯣꯛꯑꯁꯨ ꯑꯃꯨꯛ ꯐꯕ ꯄꯥꯕꯁꯨ ꯊꯣꯛꯀꯦꯗꯣ ꯃꯣꯏꯅ ꯍꯥꯏꯗꯣ ꯀꯔꯤ ꯍꯥꯏꯅꯣꯗꯨ ꯀꯔꯤꯝ ꯈꯪꯗꯦ
ꯒ꯭ꯔꯨꯞ ꯑꯦꯃꯤꯟꯁꯤꯡꯅ ꯑꯗꯨꯝ ꯑꯦꯠ ꯇꯧꯔꯨꯕꯒꯤ ꯃꯣꯏꯁꯨ ꯑꯗꯨꯝꯒꯤ ꯑꯃ ꯁꯨ ꯇꯥꯔꯣꯏꯔꯤꯕ ꯆꯪꯂꯉꯒ ꯃꯇꯝ ꯂꯦꯅ ꯂꯩꯔꯤꯅꯦ
ꯋꯥꯔ ꯀꯞꯀꯤ ꯋꯥꯔꯤ ꯋꯥꯔꯤꯔꯤ ꯑꯗꯨ ꯁꯔꯦ ꯐꯦꯟꯒꯤꯗ ꯔꯣꯅꯦꯜꯗꯣ ꯃꯦꯁꯤ ꯐꯦꯟ ꯑꯗꯨꯝ ꯑꯃ ꯑꯃ ꯃꯨꯛꯅꯥꯔ ꯂꯩꯔꯦ
ꯋꯥꯔꯜ ꯀꯞꯀꯤ ꯍꯥꯏ
ꯑꯣ ꯑꯩꯗꯗꯤ ꯃꯔ ꯍꯥꯏ ꯊꯕꯛ ꯇꯧꯁꯦꯅ ꯊꯕꯛ ꯇꯧꯁꯤ ꯍꯥꯏꯔꯒ ꯃꯣꯏꯅꯗꯤ ꯃꯇꯝꯗꯨꯝ ꯂ ꯂꯩ ꯂꯩꯔꯦ
ꯑꯗꯨ ꯃꯇꯝ ꯃꯣꯏ ꯑꯩꯈꯣꯏꯅꯗꯤ ꯀꯔꯤꯝ ꯈꯪꯗ꯭ꯔꯅꯤꯅ ꯃꯣꯏꯅ ꯍꯥꯏꯔꯤꯗꯨꯣ ꯀꯩ ꯍꯥꯏꯅꯤ
ꯎꯝꯝ ꯑꯗꯨꯦ
ꯑ ꯒ꯭ꯔꯨꯞꯇꯨꯗ ꯆꯪꯉꯨꯔꯀꯥꯟꯗꯗꯤ ꯃꯦ ꯌꯥꯝ ꯂꯩꯔꯝꯃꯦ
ꯑꯩꯈꯣꯏ ꯂꯣꯟꯅꯦ ꯃꯣꯏꯅ ꯉꯥꯡꯉꯤꯗꯣ ꯑꯩꯅ ꯎꯝ ꯃꯩꯇꯩꯂꯣꯟꯗ ꯉꯥꯡꯁꯦ ꯃꯩꯇꯩꯂꯣꯟꯗ ꯑꯗꯨꯝ ꯉꯥꯡꯅꯕ ꯑꯗꯨꯝ ꯇꯧꯋꯦ ꯃꯣꯏꯗꯤ ꯑꯗꯨꯝ ꯉꯥꯡꯅ ꯂꯩꯔꯦ ꯑꯩꯈꯣꯏꯒꯤ ꯃꯥꯟ ꯇꯥꯗꯕ ꯌꯥꯎꯕꯅꯦ ꯃꯥ ꯌꯨ ꯑꯍꯥꯟꯕ ꯑꯅꯧꯕꯧꯕ ꯆꯪꯁꯤꯂꯅꯤꯅ ꯎꯝ
ꯍꯥꯥ
ꯈꯣꯏꯒꯤ ꯂꯦꯡꯒ꯭ꯋꯦꯖꯁꯦ
ꯎꯝ
ꯈꯔ ꯇꯝ ꯇꯥꯔꯦꯕ
ꯍꯣꯏ ꯇꯃꯣ ꯑꯗꯨꯝ ꯅꯨꯡꯉꯥꯏꯂ ꯌꯥꯝ ꯀꯟꯅ ꯂꯨꯗꯕꯅꯤꯗ ꯈꯪꯗꯦ ꯑꯩꯗꯤ ꯑꯩꯒꯤ ꯏꯁꯥꯒꯤ ꯂꯣꯟ ꯑꯣꯏꯕꯅꯤꯅ ꯀꯌꯥꯃꯨꯛ ꯂꯨꯕ꯭ꯔꯥ ꯑꯗꯨꯗꯤ ꯈꯪꯗꯦ ꯑꯗꯨꯗ
ꯍꯥꯏꯗꯤ ꯃꯅꯤꯄꯨꯔ ꯂꯣꯟ ꯑꯁꯤꯅ ꯑꯃꯨꯛ ꯀꯃꯟ ꯂꯣꯏꯅ ꯑꯣ ꯑꯣꯏꯔꯦ ꯑꯗꯨꯅ ꯃꯅꯤꯄꯨꯔ ꯃꯅꯨꯡꯒꯤꯗꯤ ꯗꯣꯏ ꯀꯣ ꯍꯥꯏꯗꯤ ꯆꯤꯡꯗ ꯑꯃꯨꯛ ꯆꯠꯄ ꯀꯥꯟꯗꯗꯤ ꯀꯔꯤꯝ ꯈꯪꯗꯦꯗꯣ ꯃꯩꯇꯩꯂꯣꯟ ꯈꯪꯕ ꯈꯔꯅꯦ ꯈꯪꯉꯁꯨ
ꯎꯝ ꯑꯩ ꯁꯨ ꯃꯩꯇꯩꯂꯣꯟꯁꯦ ꯎꯝ ꯑꯩꯁꯨꯅꯤꯅꯦ ꯃꯩꯇꯩꯂꯣꯟꯁꯦ ꯀꯔꯤ ꯍꯥꯏꯁꯤꯔꯣ ꯑꯥ ꯋꯥ ꯋꯥꯁꯦ ꯑꯩ ꯀꯌꯥꯝ ꯉꯥꯡꯗꯕꯀꯣ ꯀꯔꯤ ꯍꯥꯏꯁꯤꯦ ꯋꯥ ꯌꯥꯝ ꯉꯥꯡꯍꯟꯗꯦꯕ ꯑꯗꯨꯒꯤ ꯑꯗꯨꯝ ꯃꯩꯇꯩꯂꯣꯟꯁꯦ ꯑꯗꯨꯝ ꯒ꯭ꯌꯥꯟꯕꯨꯗꯤ ꯇꯥꯏ ꯑꯗꯨꯕꯨ ꯉꯥꯡ ꯉꯥꯡꯊꯣꯔꯛꯄꯗ ꯑꯗꯨꯝ ꯈꯣꯏꯕ ꯍꯥꯏꯇꯥꯔꯦ
ꯑꯣ ꯁꯨꯝ ꯉꯥꯡꯉꯕꯨꯗꯤ ꯀꯩꯅꯣ ꯂꯩꯔꯛꯄꯅꯤ ꯍꯥꯏꯗꯤ ꯑꯩꯈꯣꯏꯅ ꯑꯃꯨꯛ ꯕ꯭ꯔꯗꯔꯁꯦ ꯀꯔꯤꯝ ꯈꯪꯗꯕꯤꯗꯅꯤ
ꯎꯝ ꯀꯩꯅꯣ ꯏꯂꯚꯦꯟ ꯇꯨꯋꯦꯜꯐꯁꯦ ꯏꯝꯐꯥꯜꯗ ꯀꯥꯔꯝꯃꯗꯤ ꯇꯕꯣ
ꯑꯥ ꯇꯥꯏꯌꯦ
ꯎꯝ ꯑꯦꯂꯚꯦꯟ ꯇ꯭ꯋꯦꯜꯦ ꯏꯝꯐꯥꯜ ꯀꯔ ꯃꯩꯇꯩꯂꯣꯟꯒꯤꯂꯣꯟꯒꯤ ꯈꯔ ꯑ ꯁꯖꯒꯗ
ꯑꯥ ꯑꯗꯨꯣ ꯐꯖꯅꯗꯤ
ꯃꯔꯥꯝꯗ ꯀꯛꯛꯕ ꯑꯗꯨꯗ ꯃꯔꯥꯡꯒꯤ ꯃꯩꯇꯩ ꯀꯌꯥ
ꯑ
ꯑꯩ ꯃꯩꯇꯩꯂꯣꯟ ꯇꯝꯕꯁꯤ ꯒ꯭ꯔꯦꯖꯨꯌꯦꯁꯟ ꯇꯝꯕ ꯃꯇꯝꯗꯅꯦꯕ ꯑꯗꯨꯗ ꯍꯥꯏꯗꯤ ꯃꯔꯨꯞ ꯃꯄꯥꯡ ꯑꯩꯈꯣꯏꯒꯤ ꯑꯗꯨꯝ ꯈꯔ ꯈꯔ ꯇꯝꯂꯛꯄꯅꯦꯕ
ꯑ
ꯏꯂꯣꯏꯁꯟ ꯃꯇꯝꯗ
ꯑ
ꯑꯗꯨꯅ ꯑꯗꯨꯝ ꯈꯣꯏꯑ ꯉꯥꯡꯕꯗ
ꯃꯔꯥꯝꯁꯤꯁꯨ ꯂꯩꯕ ꯅꯨꯡꯉꯥꯏꯔꯝꯗꯧ ꯃꯥꯜꯂꯦ
ꯃꯔꯝꯁꯦ ꯑꯩ ꯑꯩꯒꯤꯗꯤ ꯀꯌꯥ ꯅꯨꯡꯉꯥꯏꯇꯦꯗ ꯋꯦꯗꯔꯗꯨꯣ ꯁꯤ ꯑꯩ ꯍꯧꯖꯤꯛ ꯂꯩꯔꯤꯕꯕ ꯋꯦꯗꯔꯒ ꯈꯔ ꯃꯥꯟꯅꯩꯅꯦ ꯍꯥꯏꯕꯒꯨꯝꯅ ꯍꯞꯇꯥ ꯑꯃ ꯑꯅꯤ ꯅꯨꯃꯤꯠ ꯎꯗꯕꯤꯗ ꯅꯣꯡ ꯆꯨꯔ ꯑꯗꯨꯝ ꯂꯩꯆꯤꯟ ꯊꯥꯔ ꯂꯩꯕ ꯑꯗꯨꯒꯤ ꯃꯑꯣꯡꯅꯤ
ꯀꯝꯒꯅꯤ
ꯎꯝ ꯋꯥꯏꯦ ꯍꯥꯏꯕꯗꯤ ꯌꯨꯅꯤꯐꯣꯔꯝ ꯁꯨꯔꯦ ꯀꯪꯅꯕ ꯍꯣꯠꯅꯕꯗ ꯑ ꯀ꯭ꯂꯥꯁ ꯐꯥꯎ ꯆꯠꯄ ꯌꯥꯗꯕꯅꯤ ꯌꯨꯅꯤꯐꯣꯔꯝ ꯀꯪꯗꯕꯒꯤ
ꯃꯥꯅꯤ ꯅꯣꯡ ꯆꯨꯔꯗꯤ ꯌꯨꯅꯤꯐꯣꯔꯝ ꯍꯦꯛ ꯀꯪꯕ ꯋꯥꯂꯤ
ꯎꯝ ꯃꯣꯏ ꯌꯨꯅꯤꯐꯣꯔꯝꯗꯨ ꯕ꯭ꯂꯦꯖꯔꯁꯨ ꯌꯥꯎꯔꯦ ꯑꯗꯨꯗ ꯑꯗꯨ ꯁꯨꯗ꯭ꯔꯗꯤ ꯐꯥꯏꯟꯒꯨꯝꯕ ꯄ꯭ꯔꯤꯟꯁꯤꯄꯥꯜ ꯎꯅꯕꯒꯨꯝꯕ ꯑꯗꯨꯝ ꯇꯧꯔꯤꯕ ꯑꯗꯨꯅ ꯋꯥꯝ ꯋꯦꯗꯔꯗꯤ ꯑꯗꯨꯝ ꯅꯨꯡꯉꯥꯏꯇꯦ ꯈꯋ꯭ꯥꯢꯗꯒꯤ ꯂꯩꯕ ꯅꯨꯡꯉꯥꯏꯕꯁꯦ ꯍꯥꯏꯕꯗꯤ ꯋꯦꯗꯔꯒ ꯍꯥꯏꯔꯗꯤꯀꯣ
ꯑ
ꯑꯗꯨ ꯑꯗꯨꯝ ꯇꯝꯄꯥꯛꯇ ꯑꯗꯨꯝ ꯅꯨꯡꯉꯥꯏꯔꯦꯗ
ꯎꯝ ꯇꯝꯄꯥꯛꯀꯤꯅ ꯑꯃꯨꯛ ꯋꯦꯗꯔꯒꯤꯗꯤ ꯅꯨꯡꯕꯨꯗꯤ ꯅꯨꯡꯉꯥꯏ
ꯎꯝ ꯎꯝ ꯑꯗꯨꯝ ꯅꯨꯡꯉꯥꯏꯌꯦ ꯇꯝꯄꯥꯛꯇ ꯍꯥꯏꯕꯗꯤ ꯅꯣꯡꯁꯨ ꯌꯥꯝꯅ ꯇꯣꯏꯅ ꯆꯨꯗꯦ ꯑꯗꯨꯝ ꯃꯔꯛꯇ ꯑꯗꯨꯝ ꯆꯨꯔ ꯑꯗꯨꯝ ꯊꯕꯛ ꯑꯃ ꯑꯃꯁꯨ ꯑꯗꯨꯝ ꯇꯧꯕ ꯌꯥꯔ ꯃꯀꯥ
ꯑ
ꯎꯝ ꯃꯅꯦ